ꯇꯌꯦꯦ
ꯆꯗꯧꯔꯤꯒ ꯁꯤꯐ ꯂꯥꯏꯔꯦ
ꯊꯕꯛ ꯂꯥꯛꯑꯒ ꯍꯤꯞꯄ ꯂꯩ ꯀꯩꯗꯧꯔꯤꯅꯣ ꯅꯗꯤ
ꯅ ꯊꯦꯡꯌꯨ
ꯑꯣꯐꯅꯦ ꯍꯥꯏꯔꯒ ꯀꯩꯀꯩ ꯇꯧꯔꯛꯇꯕꯒ ꯉꯁꯥꯏꯅ
ꯉꯁꯥꯏꯗꯣ ꯑꯩꯗꯣ ꯉꯁꯤ ꯀꯩꯅꯣ ꯇꯧꯕ ꯑꯩꯅ ꯂꯩꯕ ꯃꯐꯝꯗꯣ ꯍꯣꯡꯇꯣꯛꯄ ꯑꯗꯨꯗꯨꯒꯤ ꯂꯝꯕꯤꯗ ꯆꯠꯂꯒ ꯂꯩꯕ
ꯁꯔꯛ ꯅꯨꯡꯉꯥꯏꯕꯅꯦ
ꯀꯩꯗꯧꯔꯤꯒꯦ
ꯑꯩꯗꯤ ꯍꯤꯞꯄ ꯇꯨꯃ ꯍꯋꯥꯂꯤ ꯍꯔꯤ ꯎꯝ
ꯀꯔꯤ ꯑ ꯆꯥꯔꯦ
ꯀꯩ ꯌꯦꯟꯁꯥꯡ ꯆꯥꯒꯦ
ꯉꯁꯤ ꯑꯥꯎꯠꯁꯥꯏꯠꯄ ꯆꯥꯏ ꯉꯁꯤ ꯐ꯭ꯔꯥꯏ ꯔꯥꯏꯁ
ꯋꯥ ꯅꯨꯡꯉꯥꯏꯔꯦ ꯀꯩꯅꯣ
ꯅꯪ ꯈꯣꯟꯒꯁꯤ ꯈꯛ ꯇꯥꯔꯦ ꯅꯨꯡꯁꯤꯗꯀꯣ
ꯅ ꯈꯣꯖ ꯁꯤꯛꯇꯅ ꯁꯤ ꯀ ꯑꯁ ꯈꯪꯗꯦꯗ ꯅꯨꯡꯉꯥꯏꯕ꯭ꯔꯥ ꯅꯨꯡꯉꯥꯏꯇꯕ꯭ꯔꯥ ꯄꯨꯟꯁꯤꯁꯦ ꯋꯥꯔꯦ ꯑꯁ
ꯑꯦꯁ ꯍꯤꯡꯕꯩ ꯃꯍꯥꯎ ꯍꯥꯏꯁꯦ ꯍꯧꯖꯤꯛꯅ ꯈꯪꯉꯤ
ꯑꯗꯨꯅꯦ ꯏꯀꯥꯏꯌꯦ ꯏꯀꯥꯏꯌꯦꯕ ꯑ ꯉꯁꯤꯈꯛ ꯐꯣꯟ ꯇꯧꯕꯔ ꯑꯩ ꯀꯥꯏꯅꯥ ꯍ
ꯀꯥꯏꯅ ꯀꯥꯏ ꯔꯅꯣ ꯀꯩ ꯀꯩ ꯏꯟꯖꯥꯡ ꯆꯥꯔꯤꯅꯣ ꯅꯣꯏꯗꯤ
ꯑꯩꯈꯣꯏꯗꯤ ꯍꯋꯥꯏ ꯑꯗꯨꯒ ꯀꯩꯀꯩꯔꯥ ꯍꯋꯥꯏꯒ ꯅꯠꯇꯦꯗ
ꯍꯋꯥꯏꯅ ꯑꯌꯥꯝꯕ ꯆꯥꯔꯦꯗ
ꯑꯌꯥꯝꯕ ꯍꯋꯥꯏ ꯑꯣꯏꯕ ꯃꯥꯜꯂꯦꯕꯣꯏ
ꯎꯝ ꯑꯗꯨꯝ
ꯅꯣꯏꯗꯤ
ꯑꯩꯈꯣꯏꯁꯨ ꯑꯌꯥꯝꯕ ꯍꯋꯥꯏ ꯉꯥꯛꯇꯅꯤ
ꯁꯥꯗꯕ꯭ꯔꯣ ꯅꯣꯏ ꯑꯗꯨꯗꯤ
ꯇꯦꯝ
ꯑꯩꯈꯣꯏꯗꯗꯤ ꯉꯁꯤ ꯌꯥꯝ ꯁꯥꯏꯌꯦ
ꯎꯝ꯫ ꯀꯩꯒꯤ
ꯇꯨꯃꯤꯟ ꯇꯨꯃꯤꯟ ꯍꯧꯖꯤꯛꯇꯤ ꯕꯦ ꯇꯨꯃꯤꯟꯅ ꯌꯥꯕ꯭ꯔꯥ ꯁꯤꯁꯦ꯫
ꯌꯥꯗꯦ ꯑꯗꯨꯒꯤꯗꯨ ꯄꯜꯂꯛꯀꯅꯨꯀꯣ
ꯏꯁꯩ ꯁꯛꯂꯛꯑꯣ꯫
ꯀꯩ ꯏꯁꯩ ꯁꯛꯁꯤꯔꯥ
ꯃꯩ ꯃꯅꯤꯄꯨꯔꯤꯒꯤ ꯏꯁꯩ ꯁꯛꯂꯛꯑꯣ꯫
ꯏꯁꯩꯁꯨ ꯂꯣꯏ ꯀꯥꯎꯔꯦꯗ꯫ ꯏꯁꯩ ꯁꯛꯇꯕ ꯀꯨꯢꯔꯦ꯫
ꯏꯁꯩ ꯁꯛꯇꯕꯨ ꯀꯨꯏꯔꯗꯤ ꯀꯔꯤ ꯇꯧꯔ ꯂꯩꯔꯖꯥꯠꯂꯣ ꯑꯗꯨꯗꯤ
ꯏꯁꯩ ꯁꯛꯇꯕ ꯀꯨꯏꯔꯦ ꯑꯁꯦꯡꯕ ꯋꯥꯔꯤ ꯋꯥꯔꯤꯒ ꯉꯥꯡꯕꯗ ꯇꯥꯎꯔ ꯂꯩꯔꯕꯅꯤ ꯀꯩꯅꯣ꯫
ꯅꯣꯏ ꯇꯨꯃꯩꯈꯣꯏꯗꯤ ꯄꯥꯎ ꯐꯣꯅꯕ꯭ꯔꯣ꯫
ꯐꯥꯎꯅꯗꯦꯗ ꯈꯪꯗꯦ ꯐꯥꯎꯅꯗꯕ ꯀꯨꯏꯔꯦ꯫
ꯀꯨꯏꯔꯦ ꯃꯥꯏ ꯐꯣꯟ ꯅꯝꯕꯔꯖꯨ ꯂꯩꯇꯦ ꯀꯔꯝꯕ ꯐꯣꯟ ꯄꯥꯏꯔꯖꯥꯠꯅꯣ ꯈꯪꯗꯦ ꯃꯥꯁꯦ꯫
ꯈꯪꯗꯦ ꯅꯝꯕꯔꯗꯤ ꯂꯩꯌꯦ ꯑꯩꯉꯣꯟꯗ꯫ ꯃꯥꯏ ꯃꯣꯏ ꯅꯝꯕꯔꯗꯤ ꯂꯩꯌꯦ ꯑꯗꯣ ꯄꯥꯎꯗꯤ ꯁꯨꯡꯐꯥꯎ ꯐꯥꯎꯅꯗꯦ꯫
ꯁ꯭ꯇꯦꯇꯁ ꯀꯩꯀꯩꯗꯤ ꯊꯥꯒꯠꯄ꯭ꯔꯣ꯫
ꯍꯧꯖꯤꯛꯀꯥꯟꯗꯤ ꯈꯔ ꯍꯧꯖꯤꯛꯀꯥꯟ ꯎꯗꯕ ꯃꯥꯜꯂꯦ ꯅꯍꯥꯟꯗꯤ ꯎꯔꯝꯃꯦ ꯑꯗꯣ
ꯎꯝ꯫ ꯀꯩ ꯀꯩ ꯇꯧꯔꯤꯖꯥꯠꯂ ꯃꯣꯏꯗꯨꯕꯨꯣ꯫
ꯈꯪꯗꯦꯗ ꯑꯩꯈꯣꯏ ꯀ꯭ꯂꯥꯁꯃꯦꯠ ꯃꯌꯥꯝ ꯀꯩꯝ ꯐꯥꯎꯅꯗꯦ ꯀꯩꯀꯩ ꯇꯧ ꯂꯩꯔꯝꯃꯅꯣ ꯈꯪꯗꯦ꯫
ꯀꯅꯥꯝ ꯐꯥꯎꯅꯗꯦ ꯑꯩꯖꯨ ꯗꯤꯁꯤꯂꯨ ꯑꯦꯟ ꯖꯨꯂꯤꯌꯥ ꯑꯗꯨ ꯑꯗꯨ ꯑꯅꯤ ꯈꯛꯇ ꯉꯥꯏꯔꯦꯗ ꯈꯔ
ꯗꯦꯁꯤꯗꯨꯁꯨ ꯀꯥꯏꯗ ꯂꯩꯕ꯭ꯔꯥ꯫
ꯈꯨꯟꯗ ꯂꯩꯕꯅꯤ꯫
ꯑꯣ ꯅꯨꯡꯉꯥꯏꯔꯦꯅꯦ ꯃꯥꯅ ꯅꯨꯡꯉꯥꯏꯅ ꯂꯩꯔꯝꯅꯤ ꯑꯩꯗꯤ ꯃꯥ ꯃꯥꯕꯨꯁꯨ ꯀꯩꯝ ꯐꯥꯎꯅꯗꯦ꯫
ꯅꯝꯕꯔ ꯂꯩꯇꯕꯔꯣ꯫
ꯅꯍꯥꯟꯗꯤ ꯂꯩꯔꯝꯅꯦ ꯑꯗꯣ ꯍꯧꯖꯤꯛꯀꯥꯟꯗꯤ ꯂꯩꯇ꯭ꯔꯦꯗ꯫
ꯎꯝ ꯑꯉꯣꯗ ꯂꯩ꯫
ꯑꯆꯥꯥ꯫
ꯅꯣꯏ ꯅꯪ ꯅꯦꯆꯦꯒ ꯅꯣꯏ ꯂꯩꯔꯤꯔꯣ꯫
ꯍꯣꯏ ꯏꯅꯦ ꯑꯍꯨꯝꯒ ꯂꯩꯅꯦ꯫
ꯎꯝ ꯅꯨꯡꯉꯥꯏꯔꯝꯒꯅꯤ꯫
ꯍꯣꯏ ꯅꯨꯡꯉꯥꯏꯗ ꯌꯥꯝ ꯊꯤꯅ ꯅꯨꯡꯉꯥꯏ꯫
ꯑꯗꯨꯅꯦ ꯄꯨꯟꯁꯤ ꯍꯥꯢꯌꯦ ꯎꯝ꯫
ꯑꯗꯨꯅꯦ
ꯑꯍꯟ ꯑꯣꯏꯁꯜꯂꯦ ꯍꯥꯏꯕꯅꯦ ꯁ꯭ꯀꯨꯜ ꯑꯃꯨꯛ ꯀꯥꯅꯤꯡꯈ꯭ꯔꯦꯗ꯫ ꯑꯣꯖꯥ ꯆꯩ ꯇꯥꯒꯦꯔꯥ꯫ ꯈꯣꯀꯦꯔꯥ ꯁ꯭ꯀꯨꯜ ꯑꯗꯨꯝ ꯀꯥꯔ ꯂꯩꯅꯤꯡꯗ꯭ꯔꯦ ꯂꯥꯏꯔꯤꯛ ꯄꯥꯅꯤꯡ ꯂꯥꯏꯔꯤꯛ ꯄꯥꯅꯤꯡꯗ꯭ꯔꯁꯨ ꯑꯗꯨꯝ ꯀꯩꯅꯣ ꯁ꯭ꯀꯨꯜ ꯀꯥꯅꯤꯡꯉꯦ ꯑꯃꯨꯛ꯫
ꯅꯍꯥꯟꯈꯩ ꯑꯩꯈꯣꯏ ꯂꯩꯔꯤꯛꯀꯥꯟꯗꯗꯤ ꯀꯩꯝ ꯁꯦꯝ ꯁꯦꯝꯒꯠꯄ ꯀꯩ ꯀꯩꯕ ꯀꯩꯝ ꯇꯧꯗ꯭ꯔꯥ ꯑꯩꯈꯣꯏ ꯆꯠꯈ꯭ꯔꯒ ꯂꯣꯏ ꯁꯦꯝꯒꯠꯈ꯭ꯔꯦ꯫
ꯑꯣ ꯑꯗꯨꯅꯦ꯫ ꯏꯟꯁꯇꯥꯒ꯭ꯔꯥꯝ ꯑꯦꯀꯥꯎꯟꯒ ꯁꯦꯝꯗꯅ ꯍꯥ꯫
ꯍꯣꯏꯅꯦ꯫
ꯅꯨꯡꯁꯤꯗꯀꯣ꯫
ꯍꯣꯏ ꯀꯥꯏꯅ ꯅꯨꯡꯁꯤꯗ꯫ ꯑꯁ ꯌꯥꯝꯅ ꯀꯩꯅꯣ ꯇꯧꯋꯦꯗ ꯑꯦ꯫
ꯏꯀꯥꯏꯕ꯭ꯔꯣ꯫
ꯏꯀꯥꯏ ꯌꯦꯇꯥ꯫
ꯏꯀꯥꯏꯔꯣꯅꯨ ꯆꯝꯃꯥꯟꯅꯩ ꯑꯩꯈꯣꯏꯅꯤ꯫
ꯌꯨꯝꯗꯗꯤ ꯕꯤꯚꯦꯁ ꯂꯣꯏ ꯂꯩꯅꯔ ꯂꯩꯔꯝꯃꯅꯤꯀꯣ꯫
ꯎꯝ꯫ ꯀꯔꯝ ꯀꯥꯟꯗ ꯊꯣꯛꯀꯗꯣꯏꯅꯣ ꯌꯨꯝ꯫
ꯑꯩ ꯈꯪꯗꯦ ꯅꯦꯛꯁ ꯌ꯭ꯔꯗ ꯊꯣꯛꯀꯗ꯭ꯔꯥ꯫
ꯈ꯭ꯔꯤꯁꯃꯥꯁꯀꯤ ꯊꯣꯛꯑꯣꯏ꯫
ꯍꯣꯏ ꯑꯗꯨ ꯃꯇꯝꯗ ꯊꯣꯛꯑꯅꯤ꯫
ꯎꯝ꯫
ꯑꯗꯨ ꯃꯇꯝꯗ ꯊꯣꯛꯀꯦ ꯂꯩ꯫
ꯎꯝ꯫ ꯐꯩ ꯐꯩ꯫ ꯎꯝ ꯅꯆꯦꯗꯤ ꯀꯥꯏꯗ ꯂꯩꯒꯦ꯫
ꯏꯆꯦꯗꯣ ꯍꯥꯏꯗ꯭ꯔꯕꯥꯠꯇ ꯂꯩꯝꯅꯦ꯫
ꯑꯦ ꯍꯥꯏꯔꯒ ꯈꯪꯒꯥꯏꯅꯨꯗꯣ ꯑꯗꯨ ꯃꯆꯥ ꯀꯌꯥ ꯁꯨꯈ꯭ꯔꯒꯦ꯫
ꯑꯃ꯫
ꯅꯨꯡꯉꯥꯏꯔꯦꯅꯦ ꯃꯥꯗꯤ ꯑꯣꯖꯥ ꯇꯧꯔ ꯂꯩꯔꯃꯟꯗ꯭ꯔꯣ꯫
ꯃꯣꯏ ꯈꯨꯟꯗ ꯎꯝ ꯃꯥꯏ ꯅꯨꯄꯥꯒꯤ ꯈꯨꯟꯗ ꯑꯣꯖꯥ꯫ ꯑꯣ ꯋꯥ ꯃꯥꯅꯦ꯫ ꯑꯁ ꯏꯊꯥ ꯊꯥꯖꯗꯅ ꯃꯌꯨꯝꯒ ꯄꯥꯟꯊꯣꯛꯇꯅ ꯃꯣꯏꯁꯦ ꯀꯔꯤꯅꯣ ꯈꯪꯗꯦ꯫
ꯑꯗꯨꯅ ꯍꯦꯟꯅ ꯐꯔꯦ ꯀꯩꯅꯣ꯫
ꯃꯣꯏ ꯃꯣꯏꯅ ꯍꯦꯟꯅ ꯅꯨꯡꯉꯥꯏꯔꯦ꯫
ꯋꯥꯔꯤꯅꯤ ꯌꯨꯝ ꯄꯥꯝꯕꯕꯨ ꯀꯅꯥꯅꯣ ꯅꯨꯡꯉꯥꯏ ꯍꯥꯏꯅꯣ꯫
ꯑꯦꯁ ꯊꯨꯅ ꯇꯧꯊꯣꯛꯈꯤꯕꯅ ꯐꯩꯗꯅ꯫
ꯊꯨꯅ ꯇꯧꯊꯣꯛꯈꯤ
ꯅꯠꯇꯦ꯫ ꯍꯥꯏꯕꯗꯤ꯫
ꯑꯉꯥꯡ ꯄꯣꯛꯄ ꯈꯣꯠꯄ꯫
ꯑꯗꯨꯒ ꯑꯗꯨ ꯇꯧꯕ ꯂꯣꯏ ꯂꯣꯏꯈ꯭ꯔ ꯃꯇꯨꯡꯗ ꯅꯨꯡꯉꯥꯏꯅ ꯂꯩꯕꯗꯣ ꯑꯗꯨꯅ ꯍꯦꯟꯅ ꯐꯔꯦ ꯃꯣꯏꯅ꯫
ꯎꯝ꯫ ꯍꯥꯏꯗꯤ ꯍꯌꯦꯡꯋꯥꯏ ꯑꯩꯈꯣꯏꯅ ꯏꯆꯥ ꯂꯩ ꯑꯉꯥꯡ ꯑꯣꯏꯔꯤꯀꯥꯟꯗ ꯃꯣꯏꯒꯤꯅ꯫
ꯍꯣꯏ ꯑꯗꯨ ꯑꯗꯨꯅꯦ ꯍꯣꯏ
ꯑꯩꯈꯣꯏꯒꯤꯗꯤ ꯍꯧꯖꯤꯛ ꯊꯤꯕ ꯐꯥꯎ ꯐꯪꯗ꯭ꯔꯦ
ꯏꯁ
ꯂꯩꯔꯝꯒꯅꯤꯗ
ꯍꯣꯏ ꯐꯣꯟ ꯇꯧꯅꯕ ꯈꯣꯠꯄꯗꯨꯗꯤ ꯑꯗꯨꯝ ꯇꯧꯋꯦ ꯑꯗꯨ ꯑꯣꯏꯇꯥꯔꯁꯨ ꯀꯅꯥꯅ ꯑꯩꯒꯤ ꯑꯣꯏꯗꯣꯏꯅꯣ ꯄꯨꯟꯁꯤꯒꯤ ꯍꯥꯏꯕꯗꯨꯗꯤ ꯈꯪꯗꯦꯗꯅ
ꯏꯁ
ꯅꯣꯅ ꯀꯅꯣ ꯑꯩ ꯀꯥꯏ
ꯑꯦ
ꯍꯌꯦꯡꯗꯤ ꯖꯒꯣꯏ ꯁꯥꯔ ꯂꯩꯗꯣꯏꯔꯣ ꯏꯁꯩ ꯁꯛꯇꯣꯏꯔꯣ ꯀꯔꯤ ꯇꯧꯗꯣꯏꯅꯣ
ꯍꯣꯏ ꯍꯌꯦꯡꯗꯤ ꯈꯪꯗꯦ ꯇꯥꯏꯞ ꯇꯧꯊꯣꯛꯑꯒ ꯀꯩꯅꯣ ꯇꯧꯔꯁꯦ
ꯎꯝ ꯍꯂꯣ
ꯀꯥꯏꯕ
ꯁꯤꯡꯒꯜꯂꯣ
ꯀꯥꯏꯕ
ꯁꯤꯡꯒꯜ ꯂꯣ ꯔꯤꯂꯦꯁꯟꯁꯤꯞꯂꯣ
ꯑ ꯑꯅꯤꯖꯩ ꯑꯁ ꯑꯅꯤ ꯑꯅꯤꯁꯨ ꯑꯗꯨ ꯑꯗꯨꯅꯦ
ꯑꯣ
ꯑꯅꯤꯁ ꯃꯅꯦ ꯍꯥꯏ ꯌꯥꯗꯕꯩꯅꯦ
ꯀꯨꯏꯔꯦꯗ
ꯎꯝ ꯅꯪꯖꯦ ꯈ꯭ꯔꯤꯁꯃꯥꯁꯇ ꯈ꯭ꯔꯤꯁꯃꯥꯁ ꯇꯧꯔꯗꯤ ꯅꯣꯏꯗ ꯆꯠꯇꯣꯏꯔꯣ ꯅꯠꯇ꯭ꯔꯒ ꯅꯣꯅꯦ ꯀꯩꯅꯣꯒꯤꯃꯥꯏꯇꯣꯏꯔꯣ ꯇꯧꯗꯣꯏꯔꯣ
ꯗꯤꯁ ꯌꯔꯣ
ꯅꯠꯇꯦ ꯅꯪꯅ ꯌꯨꯝ ꯊꯣꯛꯑꯗꯤ
ꯍꯣꯏ ꯌꯨꯝꯗ ꯆꯠꯇꯣꯏꯅꯦ ꯈꯨꯟꯗ
ꯎꯝ
ꯀꯩꯅꯣꯗꯗꯤ ꯌꯨꯝꯗꯗꯤ ꯂꯧ ꯃꯇꯝ ꯂꯥꯛꯑꯝꯃꯅꯤ
ꯑꯥ ꯂꯥꯛꯑꯦ
ꯅꯍꯥꯟꯋꯥꯏꯗꯣ ꯂꯧꯍꯣꯟꯒꯨꯝꯕ ꯂꯣꯏ ꯊꯝꯈ꯭ꯔꯦ ꯍꯥꯏꯕꯅꯦ
ꯎꯝ ꯀꯔꯤꯅꯖꯥꯡ ꯊꯔꯒ ꯀꯥꯎꯒꯔꯦ
ꯑꯦ ꯑꯩꯈꯣꯏ ꯆꯥꯛ ꯆꯥꯗ꯭ꯔꯤꯌꯦ
ꯊꯦꯡꯌꯦꯅ
ꯍꯣꯏ ꯊꯦꯡꯅꯦ
ꯀꯩ ꯏꯟꯖꯥꯡ ꯊꯣꯡꯉꯤꯕ
ꯈꯪꯗꯦ ꯀꯩ ꯏꯟꯖꯥꯡ ꯊꯣꯝꯕꯅꯣ ꯏꯅꯦꯅ ꯊꯣꯝꯕꯅꯦ
ꯅꯣꯏꯗꯣ ꯑꯌꯨꯛꯇ ꯕ꯭ꯔꯦꯛꯐꯥꯁ ꯇꯧꯔꯅꯤ ꯂꯟꯁ ꯄꯨꯡ ꯀꯌꯥ ꯑꯗꯨꯋꯥꯏꯗ ꯆꯥꯕꯅꯣ ꯅꯣꯏꯖꯦ
ꯄꯨꯡ ꯑꯃ ꯑꯅꯤ ꯑꯗꯨꯋꯥꯏꯗ ꯑꯗꯨꯝ ꯆꯥꯝꯅꯦ ꯅꯨꯡꯇꯤꯒꯤ ꯍꯋꯥꯏ
ꯎꯝ ꯅꯨꯡꯗꯥꯡꯗꯁꯨ ꯌꯥꯝ ꯊꯦꯡꯉꯤꯅ ꯅꯣꯏꯁꯦ
ꯎꯝ ꯑꯩꯈꯣꯏꯗꯣ ꯈꯪꯗꯦꯗ ꯑꯗꯨꯝ ꯊꯦꯡꯅ ꯆꯥꯈ꯭ꯔꯕꯒꯤ ꯑꯗꯨꯝ ꯊꯦꯡꯅ
ꯎꯝ
ꯑꯗꯣ ꯅꯨꯡꯉꯥꯏꯕ꯭ꯔꯣ ꯍꯔꯥꯎꯕ꯭ꯔꯣ ꯍꯔꯥꯎꯕ꯭ꯔꯣ ꯀꯃꯥꯏꯅ ꯇꯧꯒꯦ ꯍꯥ ꯀꯃꯥꯏꯅ ꯇꯧꯒꯦ
ꯇꯕꯔꯥ